ꯍꯜꯂꯣ ꯑꯥ ꯅꯤꯁꯥꯒꯤ ꯋꯥꯔꯤ ꯁꯥꯟꯅꯕꯒꯤ ꯊꯝꯈꯤꯕ ꯅꯪ ꯆꯩ ꯂꯥꯛꯀꯅꯤ
ꯎꯝ ꯎꯝ ꯑꯗꯨꯒ
ꯑꯗꯨꯒ ꯈꯪꯗ꯭ꯔꯦ
ꯀꯥꯡ ꯆꯤꯛꯑꯦ ꯀꯥꯡ ꯆꯤꯛꯑꯦ ꯒꯨꯗ ꯅꯥꯏꯠ ꯊꯥꯒꯦ
ꯎꯝ ꯅꯪꯒꯤ ꯅꯃꯥꯟꯅꯕꯁꯤꯡꯗꯣ ꯆꯍꯤ ꯀꯌꯥ ꯀꯌꯥꯒꯨꯝꯕꯗꯤ ꯁꯨꯔꯕꯣ ꯇꯥꯕ꯭ꯔꯣ ꯍꯜꯂꯣ ꯃꯁꯤꯅ ꯄꯥꯡꯝꯃꯤ
ꯇꯥꯕ꯭ꯔꯣ ꯇꯥꯏ ꯇꯥꯏ ꯅꯦꯠꯋꯥꯛ ꯅꯨꯡꯉꯥꯏꯇꯕꯒꯤꯅꯦ
ꯎꯝ ꯅ‌ꯦꯠꯋꯥꯛꯅ ꯅꯠꯇꯦ ꯅꯪꯅ ꯂꯦꯡꯕꯩꯅꯦ
ꯎꯝ ꯎꯝ ꯀꯩ ꯀꯩ ꯍꯥꯏꯕ꯭ꯔꯣ ꯑꯃꯨꯛ ꯍꯥꯏꯔꯛꯑꯣꯅꯦ
ꯀꯩꯁꯨ ꯍꯥꯏꯗꯦꯗ
ꯅꯪ ꯀꯩꯅꯣꯃꯗꯤ ꯍꯥꯏꯗ
ꯍꯥꯏꯗ‌ꯦꯗ ꯇꯥꯕ꯭ꯔꯣ
ꯑꯗꯣ ꯑꯗꯨ ꯍꯥꯏꯗ꯭ꯔꯤꯉꯩꯗ ꯀꯩꯅꯣꯝꯃ ꯍꯥꯏꯌꯦ
ꯍꯥꯏꯗꯦꯗ
ꯅꯪ ꯋꯥꯗꯨ ꯅꯪ ꯋꯥꯂꯣꯠꯂꯤꯗ
ꯂꯣꯠꯇ‌ꯦ ꯀꯗꯥꯏꯗꯒꯤ ꯂꯣꯠꯄꯔꯥ ꯊꯠ
ꯆꯠ ꯂꯣꯠꯂꯦ ꯀꯩꯅꯣꯝꯃꯗꯤ ꯍꯥꯏꯌꯦ ꯅꯦꯠꯋꯥꯛꯇꯣ ꯕꯥꯛ ꯃꯪꯕꯒꯤꯅꯦ ꯑꯩꯒꯤꯗꫭ
ꯗꯠ ꯗꯠ ꯗꯠ ꯗꯠ ꯗꯠ
ꯎꯝ ꯗꯠ ꯇꯠ ꯗꯠ ꯍꯥꯏꯕ ꯏꯅꯥꯛꯇ ꯂꯩꯔꯝꯃꯗꯤ ꯅꯪ ꯆꯩ ꯆꯥꯗꯣꯏꯅꯦ ꯑꯁꯦꯡꯕ
ꯎꯝ ꯀꯤꯗꯦꯗꯣ ꯑꯩꯗꯤ ꯅꯪꯕꯨꯗꯤ
ꯎꯝ
ꯀꯤꯒꯅꯣ ꯑꯩꯕꯨ ꯕꯨꯠꯂꯣ ꯀꯔꯝ ꯍꯥꯏꯅ ꯀꯤꯒꯦꯔꯣ
ꯍꯥꯏꯗꯤ ꯅꯪꯅ ꯐꯨ ꯒꯦ ꯍꯥꯏꯕꯒꯤ ꯑꯩ ꯀꯤꯗꯦ ꯍꯥꯏꯕꯅꯤꯗ ꯍꯥ ꯍꯥ
ꯍꯣꯏ ꯀꯤꯔꯨꯅꯨ ꯑꯗꯨꯝ ꯐꯨꯕ ꯀꯥꯟꯗ ꯈꯪꯉꯨꯕ
ꯍꯨꯝ ꯅꯪ ꯐꯨꯔꯗꯤ ꯑꯩꯁꯨ ꯑꯃꯨꯛ ꯐꯨꯗꯣꯏꯅꯦ ꯑ
ꯅꯪ ꯑꯩ ꯇꯥꯟꯅꯕ ꯉꯝꯒꯗ꯭ꯔꯣꯅꯦ
ꯉꯝꯃꯦ ꯀꯇꯥꯏꯗꯒꯤ ꯉꯝꯃꯔꯣꯏꯗ꯭ꯔꯣ ꯅꯪ ꯑꯃꯨꯛ ꯀꯞꯀꯅꯤꯌꯦ ꯑꯩꯅ ꯍꯧꯔꯗꯤꯅ
ꯁꯤꯏꯁ ꯏꯁ ꯀꯞꯀꯅꯤ ꯀꯥꯏꯅ
ꯑꯁꯦꯡꯕꯩꯅꯦ ꯑꯩꯗꯤ ꯑꯇꯣꯞꯄ ꯅꯨꯄꯤꯒ ꯃꯥꯟꯅꯗꯕ ꯑ ꯁꯤ ꯌꯥꯝ ꯍꯥꯏꯅ ꯀꯗꯥꯏꯗꯩ ꯉꯝꯃꯔꯣꯏꯗ꯭ꯔꯣ ꯉꯝꯒꯗꯕꯅꯤ ꯑꯩꯅꯗꯤ
ꯀꯣ ꯑꯩꯅ ꯍꯥꯏꯕꯗꯣ ꯉꯁꯥꯏꯗꯣ
ꯑꯥ
ꯅꯪꯒꯤ ꯅꯃꯥꯟꯅꯕꯁꯤꯡꯒꯤ ꯆꯍꯤ ꯀꯌꯥ ꯀꯌꯥ ꯁꯨꯔꯕꯣ ꯍꯥꯏꯕ
ꯑꯩꯒꯤ ꯂꯦꯡꯒꯥ ꯈꯛꯇꯪꯅꯦꯗ ꯑꯗꯨꯕꯨ ꯑꯩ ꯍꯦꯟꯅ ꯁꯦ ꯁꯤꯗ ꯄꯨꯟꯕꯁꯤꯗꯤ ꯑꯩꯒꯤ ꯂꯦꯡꯒꯥ ꯈꯛꯇꯪꯅꯤ ꯑꯗꯨꯕꯨ ꯑꯩꯒꯤ ꯐ꯭ꯔꯦꯟ ꯂꯣꯏꯅꯃꯛ ꯍꯥꯏꯔꯗꯤ ꯏꯁ ꯆꯍꯤ ꯊꯥꯔꯇꯤ ꯌꯧꯒꯦ ꯍꯥꯏꯕꯁꯨ ꯂꯩꯔꯦ
ꯑꯗꯨꯅꯦꯝ
ꯇ꯭ꯋꯦꯟꯇꯤ ꯑꯩꯅ ꯄꯨꯟꯕꯗꯤ ꯊꯥꯔꯇꯤ ꯌꯧꯒꯦ ꯍꯥꯏꯅꯁꯨ ꯂꯩꯕ ꯃꯤ ꯂꯩꯔꯦ ꯇ꯭ꯋꯦꯟꯇꯤꯅꯥꯏ ꯇ꯭ꯋꯦꯟꯇꯤ ꯁꯤꯛꯁ ꯇ꯭ꯋꯦꯟꯇꯤ ꯁꯚꯦꯟ ꯇ꯭ꯋꯦꯟꯇꯤ ꯐꯥꯏꯚ ꯅꯣꯏꯒꯤ ꯂꯦꯡꯒꯥꯒꯁꯨ ꯑꯗꯨꯝ ꯄꯨꯜꯂꯦ
ꯑꯣ ꯑꯣ ꯑꯣ
ꯇꯨꯝ ꯃꯤꯒ ꯄꯨꯜꯂꯦꯕꯀꯣ
ꯑꯥ ꯑꯥ
ꯃꯔꯝꯗꯤ ꯕꯣꯜ ꯁꯥꯟꯅꯕꯅꯤꯅ ꯑꯃꯁꯨ ꯃꯣꯏꯅ ꯁꯨ ꯑꯩꯉꯣꯟꯗ ꯏꯇꯥꯎ ꯑꯗꯨꯝ ꯀꯧꯔꯦ ꯑꯩꯅꯁꯨ ꯑꯗꯨꯝ ꯏꯇꯥꯎ ꯀꯧꯔꯦ ꯑꯗꯨꯒꯤ
ꯑꯣ
ꯑꯩꯗꯤ ꯑꯉꯥꯡ ꯍꯣꯏ ꯑꯉꯥꯡꯒꯁꯨ ꯑꯗꯨꯝ ꯄꯨꯜꯂꯤꯕ
ꯐꯩꯌꯦ ꯐꯩꯌꯦ ꯇꯧꯒꯗꯕꯅꯦ
ꯎꯝ
ꯀꯩ ꯋꯥꯅꯣ
ꯑꯁꯤ ꯁꯤꯗ ꯏꯃꯥꯟꯅꯕꯒꯤ ꯏꯃꯥꯟꯅꯕꯗ ꯉꯥꯡꯕꯅꯤꯗ
ꯑꯗꯣ ꯀꯩ ꯋꯥꯅꯣꯕ
ꯆꯦ ꯇꯤ ꯇꯤꯀꯥꯞꯇꯣ ꯑꯅꯤ ꯄꯨꯔꯝꯃꯣ ꯍꯥꯏꯕ ꯍꯣꯔꯦꯟ ꯊꯥꯛꯅꯤꯉꯥꯏ
ꯑꯥ
ꯇ꯭ꯔꯦꯠ ꯔꯦꯠꯇꯤꯗꯣ ꯑꯗꯨ ꯊꯛꯅꯤꯡꯉꯤ
ꯇꯨꯝꯃꯒꯦ ꯍꯥꯏꯔꯣ ꯕ ꯃꯕꯥꯟꯅꯤꯗꯤ
ꯎꯝ ꯇꯨꯝꯈꯤꯔꯣꯏ
ꯎꯝ
ꯃꯣꯏꯗꯣ ꯎꯝ ꯑꯃꯗꯤ ꯒꯦꯝ ꯁꯦꯅꯔ ꯂꯩꯌꯦ ꯑꯗꯨꯕꯨ ꯅꯦꯋꯥꯛ ꯅꯨꯡꯉꯥꯏꯇꯕꯒꯤ ꯆꯠꯈ꯭ꯔꯦ ꯑꯥ ꯃꯥꯒꯤ ꯀꯥꯗ ꯑꯗꯣ ꯑꯃꯗꯤ ꯉꯁꯥꯏ ꯕꯣꯜ ꯁꯥꯟꯅꯔꯒ ꯂꯩꯕ ꯑꯣꯐꯂꯥꯏꯟꯒꯤ ꯑꯗꯣ ꯍꯨꯖꯤꯛ ꯃꯥ ꯀꯥꯔꯝꯃꯒꯦ ꯍꯥꯏ ꯀꯥꯗ
ꯑꯣ ꯑꯣ ꯑꯩꯁ ꯑꯩꯁꯤꯕꯨ ꯕꯣꯜ ꯌꯦꯡꯕ ꯃꯇꯝ ꯌꯧꯔꯒ ꯑꯃꯨꯛ ꯇꯨꯝꯒꯗ꯭ꯔꯥ ꯈꯪꯗꯦꯅꯦ
ꯑꯩ ꯑꯩ ꯑꯗꯨꯝ ꯌꯦꯠꯄꯤꯔꯛꯀꯦ ꯑꯗꯨꯕꯨꯗꯤ
ꯑꯆꯦꯡꯕꯩꯔꯣ ꯇꯧꯑꯣꯀꯣ
ꯎꯝ
ꯑꯩꯗꯤ ꯑꯁ ꯃꯇꯝ ꯑꯗꯨꯝ ꯌꯧꯔꯕ ꯑꯗꯨꯝ ꯇꯨꯝꯅꯤꯡꯉꯤ ꯀꯩꯒꯤꯅꯣ ꯉꯥꯏ ꯉꯥꯏꯔꯒꯀꯣ ꯌꯧꯔꯦ ꯍꯥꯏꯕ ꯃꯇꯝꯗ ꯑꯗꯨꯝ ꯇꯤꯝ ꯇꯨꯝꯅꯤꯡ ꯇꯨꯝꯅꯤꯡ ꯇꯨꯝꯅꯤꯡ ꯇꯤꯅꯤꯡ ꯇꯧꯕꯅꯤꯅꯦ
ꯑꯩ ꯑꯩꯉꯣꯟꯗꯗꯤꯀꯣ ꯇ꯭ꯋꯦꯟꯇꯤ ꯐꯣꯔ ꯑꯥꯋ꯭ꯔꯁ ꯉꯥꯡꯅꯒꯦ ꯍꯥꯏꯔꯁꯨ ꯑꯗꯨꯝ ꯌꯥꯏꯌꯦꯕ
ꯑꯁꯦꯡꯕꯩꯔꯣ
ꯎꯝ
ꯑꯣ ꯑꯗꯨꯗꯤ ꯍꯣꯔꯦꯟ ꯑꯃꯨꯛ ꯇꯧꯔꯛꯄ ꯌꯥꯔꯦꯗꯅ
ꯍꯣꯏ
ꯅꯪꯁꯨ ꯒꯦꯝ ꯁꯥꯟꯅꯃꯟꯕꯒꯤ ꯁꯪꯕꯗꯤ ꯁꯪꯗꯦꯗ ꯀꯗꯥꯏꯗꯒꯤ ꯇ꯭ꯋꯦꯟꯇꯤ ꯐꯣꯔ ꯑꯥꯋ꯭ꯔꯁ ꯀꯥꯏꯅ ꯍꯥꯏꯌꯦ
ꯑꯩꯗꯣ ꯃꯔꯛ ꯃꯔꯛꯇ ꯒꯦꯝ ꯁꯥꯟꯅꯔꯗꯤ ꯍꯣꯏ ꯑꯗꯨꯃꯥꯏꯅ ꯇꯧꯕ ꯑꯗꯨꯕꯨ ꯁꯥꯟꯅꯗ꯭ꯔꯗꯤ ꯑꯗꯨꯝ ꯇꯧꯋꯦ ꯑꯩ ꯍꯟꯗꯛꯇꯤ ꯁꯥꯟꯅꯗꯦ ꯑꯃꯨꯛꯀ ꯅꯦꯠꯋꯥꯛ ꯅꯨꯡꯉꯥꯏꯇꯕꯒꯤ
ꯑꯣ
ꯏꯃꯥꯟꯅꯕ ꯑꯇꯣꯞꯄꯒꯤ ꯌꯨꯝꯗ ꯆꯠꯂꯒ
ꯑꯣ ꯑꯗꯣ ꯊꯦꯡꯅ ꯂꯥꯛꯑꯦꯀꯣ ꯉꯔꯥꯡꯗꯣ
ꯍꯣꯏ ꯑꯦꯔꯣꯡ ꯇꯦꯟ ꯊꯥꯔꯇꯤ ꯇꯦꯟ ꯊꯥꯔꯇꯤ ꯑꯗꯨꯋꯥꯏꯗ ꯌꯨꯝ ꯌꯧꯕꯅꯤ
ꯀꯣꯜ ꯇꯧꯔꯛꯄꯗꯣ ꯍꯣꯏ
ꯑꯩ ꯇꯨꯝꯕꯗꯣ ꯕꯥꯔꯣ ꯇꯥꯒꯦ ꯇꯧꯔꯦꯕ
ꯗꯨꯨꯅꯦꯕ
ꯑꯗꯨꯒ ꯑꯌꯨꯛꯇꯗꯤ ꯂꯣꯏꯔꯦ ꯃꯤꯠ ꯇꯤ
ꯀꯩ ꯇꯧꯕ꯭ꯔꯥ?
ꯑꯩ ꯄꯨꯡ ꯃꯔꯤ ꯃꯈꯥꯏꯗ ꯍꯧꯒꯠꯂꯦ ꯑꯗꯨꯒ ꯑꯃꯨꯛꯀꯥ ꯀꯣꯏꯆꯤꯡ ꯆꯠꯄ
ꯑꯗꯨꯗ ꯑꯃꯨꯛꯀ ꯒꯥꯔꯤꯁꯨ ꯊꯧꯔꯦ
ꯎꯝ ꯑꯣꯛꯈꯦ
ꯍꯥꯜꯂꯛꯑꯒ ꯄꯣꯊꯥꯗꯕꯤꯗ ꯆꯥꯛ ꯇꯣꯛꯑꯒ ꯑꯃꯨꯛꯀ ꯏꯆꯟꯅꯨꯄꯤ ꯁ꯭ꯀꯨꯜꯗ ꯊꯤꯜꯂꯨꯕ ꯑꯃꯨꯛꯀ ꯉꯥꯏꯔꯒ ꯂꯩꯕ
ꯑꯣ ꯆꯥꯛ ꯆꯥꯗꯕꯤꯗ?
ꯆꯥꯛ ꯆꯥꯕ ꯍꯦꯛ ꯂꯣꯏꯔꯒ ꯈꯤꯠ ꯉꯥꯏꯍꯥꯛ ꯂꯩꯔꯒ ꯑꯗꯨꯝ
ꯑꯣ ꯑꯣ
ꯀꯣꯆꯤꯡ ꯆꯠꯄꯅ ꯒꯥꯔꯤ ꯃꯆꯥꯅ ꯆꯠꯄ ꯑꯗꯨꯒ ꯍꯜꯂꯛꯑꯒ ꯏꯆꯟꯅꯨꯄꯤ ꯊꯤꯟꯕꯅ ꯐꯣꯔ ꯋꯤꯂꯔꯗ ꯊꯤꯟꯕ
ꯑꯣ
ꯃꯥꯗꯣ ꯇꯨꯠ ꯏꯆꯟꯅꯨꯄꯤꯗꯣ ꯇꯨ ꯋꯤꯂꯔꯗ ꯇꯣꯡꯕ ꯍꯩꯇꯕ ꯑꯗꯨꯒꯤ ꯑꯩꯅ ꯐꯣꯔ ꯋꯤꯂꯔ ꯇꯨ ꯊꯤꯟꯕ
ꯀꯩꯅꯣ ꯅꯣꯡꯁꯨ ꯇꯥꯕꯅꯦꯅ ꯀꯣ ꯂꯝꯕꯤꯁꯨ ꯅꯨꯡꯉꯥꯏꯔꯝꯃꯔꯣꯏꯕ ꯑꯗꯨꯒꯤꯅꯦ
ꯍꯣꯏ ꯑꯁ ꯂꯝꯕꯤꯁꯨ ꯌꯥꯝ ꯃꯣꯠꯂꯦ
ꯗꯨꯅꯦꯕ
ꯎꯝ ꯂꯝꯕꯤꯗ ꯁꯤꯠꯊꯥꯔꯗꯤ ꯂꯣꯏꯔꯦ
ꯂꯣꯏꯔꯦ ꯑꯦꯛꯖꯥꯝ ꯊꯥꯕ ꯅꯪꯉꯔꯣꯏ ꯆꯣ
ꯎꯝ
ꯏꯃꯥꯒ ꯕꯥꯕꯥꯗꯤ ꯀꯩꯇꯧꯔꯤꯅꯣ?
ꯑꯩꯈꯣꯏ ꯕꯥꯕꯥꯗꯤ ꯒꯥꯔꯤ ꯊꯧꯕꯅꯦ ꯑꯩꯈꯣꯏ ꯃꯥꯃꯥꯗꯤ ꯑꯗꯨꯝ ꯆꯤꯡ ꯂꯧꯗ ꯆꯠꯂꯦ ꯃꯔꯛ ꯃꯔꯛ
ꯑꯣ ꯑꯣ ꯑꯣ
ꯑꯩꯈꯣꯏ ꯕꯕꯥꯗꯤ ꯑꯣꯛꯇꯣ ꯊꯧꯋꯦꯕ ꯑꯗꯨꯒꯤ
ꯍꯣ ꯍꯣ ꯍꯣ ꯀꯩꯅꯣ ꯑꯥ ꯅꯪꯒꯤ ꯑꯥ ꯕ꯭ꯔꯠ ꯗꯔꯗꯤ ꯀꯥ ꯀꯃꯥꯏ ꯇꯧꯕ ꯅꯣ ꯊꯕꯛ ꯀꯩꯇꯧꯔꯤꯅꯣꯕ?
ꯃꯥ ꯀꯣꯂꯦꯖ ꯑꯃꯨꯛꯀ ꯔꯤꯄꯤꯠ ꯇꯧꯔꯒ ꯂꯩꯌꯦ ꯑꯗꯨꯒ ꯑꯗꯨꯝ ꯖꯣꯕꯁꯨ ꯔꯟ ꯇꯧꯋꯦ ꯊꯤꯕꯀꯣ ꯀꯟꯅ ꯊꯤꯔꯤ ꯑꯩꯁꯨ ꯀꯟꯅ ꯊꯤꯔꯤ ꯖꯣꯕꯄꯨꯗꯤ
ꯊꯤꯔꯨꯔꯣ
ꯎꯝ
ꯏꯒꯗꯕ ꯃꯇꯝꯅꯦ ꯍꯧꯖꯤꯛ
ꯍꯣꯏ ꯉꯟꯇꯥ ꯖꯣꯕ ꯐꯪꯉꯒ ꯉꯟꯇꯥ ꯌꯨꯝ ꯄꯥꯟꯕ
ꯇꯧꯔꯨꯔꯣ ꯇꯧꯔꯣ ꯇꯧꯔꯣ ꯀꯣ ꯑꯉꯥꯡꯁꯥ ꯅꯣꯏ
ꯁꯤꯁ ꯁꯤꯁ ꯁꯤꯠ ꯑꯉꯥꯡꯁꯥ
ꯑꯁꯦꯡꯕꯒꯤꯅꯦ ꯅꯆꯦ ꯑꯩ ꯍꯥꯏꯕ ꯏꯜꯂꯧꯕ
ꯅꫭꯛꯅꯤꯡꯉꯦ ꯍꯦ꯫
ꯅꯪ ꯃꯊꯛꯇ ꯅꯆꯦ ꯂꯩꯇꯦꯅ ꯅꯪꯗꯣ ꯀꯩꯅꯣ ꯌꯥꯝ ꯐꯥꯎꯔꯝꯒꯅꯤꯕ ꯑꯗꯨꯒꯤ꯫ ꯑꯩꯅ ꯑꯁꯤꯗꯤ ꯉꯁꯤꯗꯒꯤ ꯍꯧꯔꯒ ꯅꯆꯦ ꯑꯣꯏꯔꯒꯦꯕ ꯑꯗꯨꯒ ꯅꯆꯦꯅ ꯍꯥꯏꯕ ꯋꯥꯗꯣ ꯂꯣꯏꯅ ꯏꯪꯒꯗꯕꯅꯤ꯫
ꯅꯣꯛꯀꯅꯨ ꯃꯤ ꯑꯁꯦꯡ ꯍꯥꯏꯔꯒ꯫
ꯀꯥꯏꯗꯦ-ꯀꯥꯏꯗꯦ꯫
ꯎꯝ꯫ ꯒꯦꯝ ꯒꯦꯝꯗꯨꯁꯨ ꯌꯥꯝꯅ ꯁꯥꯟꯅꯔꯅꯨ ꯆꯩ ꯆꯥꯒꯅꯤ ꯍꯦꯟꯖꯤꯜꯂꯛꯑꯗꯤ꯫
ꯍꫭꯏꯅꯤꯅꯦ ꯑꯩ ꯒꯦꯝꯕꯨꯗꯤ ꯄꯥꯛ ꯁꯥꯟꯅꯗꯦ ꯑꯦꯗꯤꯛ ꯌꯥꯝ ꯆꯨꯗꯦ ꯑꯗꯨꯕꯨ ꯑꯩ ꯍꯧꯖꯤꯛꯇ ꯗꯤꯛ ꯆꯨꯔꯛꯏꯁꯦ ꯑꯃꯨꯛꯀ ꯔꯤꯜ ꯏꯁꯀ꯭ꯔꯣꯜ ꯇꯧꯕꯁꯦ ꯁꯤꯅꯦꯕ꯫
ꯎꯝ ꯐꯠꯇꯕꯅꯦ ꯁꯣꯔꯠ ꯃꯦꯃꯣꯔꯤ ꯑꯣꯏꯕꯗꯣ꯫ ꯁꯣꯔꯠ ꯃꯦꯃꯣꯔꯤ ꯑꯣꯏꯕꯗꯣ ꯐꯠꯇꯕꯅꯦꯕ ꯑꯗꯨꯝ ꯒꯦꯝꯕꯨꯗꯤ ꯂꯣꯡ ꯇꯥꯏꯝ ꯑꯣꯏꯕꯅꯤꯅ ꯑꯗꯨꯝ ꯌꯥꯕꯅꯦ ꯁꯣꯔꯠ ꯃꯦꯃꯣꯔꯤꯗꯣ ꯌꯥꯗꯕꯅꯤ꯫ ꯅꯪꯒꯤ ꯕ꯭ꯔꯦꯟꯗꯣ ꯁꯣꯔꯠ ꯑꯣꯏꯒꯅꯤ꯫
ꯎꯝ꯫
ꯍꯥꯏꯕꯗꯤꯀꯣ
ꯍꯥꯏ꯫
ꯉꯥꯏꯍꯥꯛꯀꯤꯅꯤꯅꯀꯣ ꯂꯣꯡ ꯇꯥꯏꯝ ꯆꯠꯇꯕꯅꯤꯅ ꯀꯝꯄ꯭ꯂꯤꯠ ꯑꯣꯏꯗꯕꯅꯤꯅꯀꯣ ꯁ꯭ꯇꯣꯔꯤꯒꯨꯝꯕꯗꯣ꯫
ꯎꯝ꯫
ꯍꯧꯖꯤꯛꯗꯣ ꯅꯪ ꯑꯩ ꯐꯨꯒꯦ ꯍꯥꯏꯕ꯭ꯔꯣ ꯁꯥꯎꯕ꯭ꯔꯣ꯫
ꯁꯥꯎꯗꯤꯗ ꯐꯨꯁꯨ ꯐꯨꯅꯤꯡꯉꯥꯏ ꯂꯥꯃꯟꯗꯅ ꯐꯨꯕ ꯉꯝꯃꯔꯣꯏ ꯐꯪꯉꯔꯣꯏ꯫ ꯄꯥꯏ ꯂꯩꯇꯦ꯫
ꯎꯝ꯫ ꯑꯩꯗꯤ ꯅꯪ ꯊꯦꯡꯅꯕ ꯅꯨꯃꯤꯠꯇꯨꯗ ꯂꯣꯠꯅ ꯐꯨꯗꯣꯏꯅꯦ ꯈꯪ
ꯑꯥꯎꯀꯦ ꯐꯨꯋꯣ ꯐꯨꯋꫭ ꯄꯨꯋꯣ꯫ ꯀꯅꯥꯅ ꯐꯨꯕꯤꯒꯅꯤꯅ ꯑꯩꯁꯨ ꯉꯥꯏꯔꯤꯗꯣ꯫
ꯎꯝ꯫
ꯎꯝ ꯏꯕꯨꯡꯉꯥ ꯅꯪꯅ ꯐꯨꯔꯦ ꯍꯥꯏꯕ ꯅꯆꯦꯕꯨ ꯎꯪ꯫ ꯎꯝ ꯐꯖꯒꯅꯤ ꯄꯛꯆꯔꯅꯤ꯫
ꯂꯧꯒꯜꯂꯦ ꯅꯪꯁꯨ꯫
ꯑꯩꯗꯤ ꯑꯗꯨꯝ ꯃꯁꯥꯒꯤꯅꯤ꯫ ꯃꯁꯥꯒꯤꯅꯤ ꯃꯁꯥꯒꯤꯅꯦꯕ꯫
ꯅꯠꯇꯦꯍꯦ꯫
ꯒꯟꯖꯥ ꯆꯥꯑꯗꯤ ꯅꯣꯛꯒꯜꯂꯦ ꯍꯥꯏꯗꯥꯏ
ꯃꯥꯏꯗꯤꯒꯤ ꯑꯗꯨꯝ ꯅꯣꯛꯒꯟꯕꯅꯤꯗ ꯋꯥ ꯋꯥ ꯑꯃ ꯍꯥꯏꯔꯁꯨ ꯑꯗꯨꯝ ꯅꯣꯛꯄ ꯑꯗꯣ
ꯊꯤꯒꯅꯨ ꯃꯤ ꯁꯦꯡꯅ ꯍꯥꯏꯔ ꯅꯪ ꯋꯥ ꯈꯨꯝꯅꯤꯡꯉꯥꯏ ꯂꯩꯇ꯭ꯔꯦ
ꯁꯦꯡ ꯎꯝ ꯎꯝ ꯆꯤꯟꯊꯤ ꯍꯥꯏꯔꯗꯤ ꯑꯩ ꯆꯥꯝꯊꯣꯛꯎꯒꯦ ꯉꯥꯏꯍꯥꯛ ꯉꯥꯏꯕꯤꯔꯝꯃꯣ
ꯀꯩꯗꯤ ꯀꯩ ꯆꯥꯝꯊꯣꯢꯇꯣꯏꯕ
ꯅꯪꯅ ꯑꯩꯒꯤ ꯆꯤꯟ ꯊꯤ ꯍꯥꯏꯗꯨꯗꯤ
ꯍ ꯆꯥꯝꯊꯣꯛꯑꯒ ꯑꯃꯨꯛ ꯐꯒꯗ꯭ꯔꯣ
ꯍꯣꯏ ꯆꯤꯟ ꯆꯤꯟ ꯁꯤ ꯆꯤꯝꯗꯣ ꯆꯤꯟꯗꯣ ꯆꯥꯛꯒꯨꯝꯕ ꯄꯛꯑꯗꯤ ꯅꯪꯅ ꯆꯥꯝꯊꯣꯛꯄꯀꯥꯟꯗ ꯁꯦꯡꯗ꯭ꯔꯣ
ꯁꯤꯁ ꯑꯗꯨ ꯑꯣꯏꯔꯁꯨ ꯊꯛꯈꯤꯕ ꯅꯤꯁꯥꯕꯨꯗꯤ ꯑꯗꯨꯝ ꯂꯩꯔꯝꯒꯅꯤ ꯅꯪ ꯕ꯭ꯔꯦꯟꯗ ꯀꯣꯛꯇ ꯑꯗꯨꯒꯤ ꯑꯗꯨꯝ ꯅꯣꯛꯑꯒ ꯂꯩꯔꯤꯅꯦ
ꯑꯩꯗꯤ ꯅꯣꯛꯄꯁꯤꯗꯤ ꯑꯩꯒꯤ ꯑꯗꯨꯝ ꯍꯦꯕꯤꯠ ꯑꯣꯏꯕꯅꯦ ꯑꯗꯨꯒꯤꯅꯤꯗ